ꯇꯥꯎ
ꯇꯥꯕꯣ
ꯇꯥꯔꯦ ꯑꯩꯕꯨꯗꯤ
ꯇꯥꯕ꯭ꯔꯣ ꯇꯥ ꯇꯥꯕ꯭ꯔꯣ
ꯇꯥꯔꯦ ꯅꯪ ꯇꯥꯗꯕ꯭ꯔꯣ
ꯑꯩꯒꯤ ꯐꯣꯟꯅ ꯑꯣꯏ ꯗꯣꯏꯔꯥ ꯈꯪꯗꯦ ꯍꯥꯏꯕ ꯐꯖꯅ ꯑꯝꯇ ꯇꯥꯗ꯭ꯔꯤꯁꯦ ꯅꯪꯁꯨ ꯒꯤꯇꯔ ꯐꯖꯅ ꯈꯤꯡꯉꯦ
ꯑꯁ ꯑꯩꯗꯤ ꯅꯪ ꯇꯥꯏꯌꯦ ꯅꯪꯅ ꯉꯥꯡꯉ ꯁꯦꯡꯅ ꯇꯥꯏꯌꯦ ꯑꯩꯉꯣꯟꯗ ꯑꯣꯏꯗ꯭ꯔꯖꯥꯠꯂꯥ
ꯅꯍꯥꯟ ꯃꯨꯛ ꯏꯕꯥꯅꯤ ꯋꯥꯔꯤ ꯁꯥꯟꯅꯕꯗꯤ ꯐꯖꯅ ꯇꯥꯗ꯭ꯔꯥ
ꯇꯥꯏꯌꯦ
ꯑꯗꯨ ꯁꯤꯁꯤꯅ ꯀꯩꯗꯧꯔꯅꯣ ꯈꯪꯗꯦ ꯍꯥꯏꯕ ꯒꯤꯇꯔ ꯐꯖ ꯈꯦꯡꯉꯦ ꯍꯥꯏꯕ ꯅꯪꯖꯦ ꯑꯗꯨꯝ ꯇꯦꯡ ꯇꯦꯡ ꯑꯗꯨꯝ ꯇꯧ ꯂꯩ ꯍꯥꯏꯕ
ꯑꯩꯉꯣꯟꯗ ꯑꯣꯏꯔꯝꯗꯧ ꯃꯥꯜꯂꯦ ꯅꯨꯡꯉꯥꯏꯇ꯭ꯔꯤꯖꯦ
ꯍꯥꯥ
ꯑꯩꯉꯣꯟꯗ ꯑꯣꯏꯔꯝꯗꯧ ꯃꯥꯜꯂꯦꯕ ꯅꯨꯡꯉꯥꯏꯇ꯭ꯔꯤꯖꯦ ꯅꯪꯒꯤꯗꯤ ꯁꯦꯡꯅ ꯇꯥꯏꯌꯦꯕ
ꯉꯥꯏꯈꯣꯀꯣ ꯃꯤꯅꯤꯠꯅꯦ ꯑꯃꯅꯤꯛꯇ ꯌꯦꯡꯒꯤꯁꯤ ꯑꯝꯇ ꯑꯗꯨꯝ ꯇꯦꯡ ꯇꯦꯡ ꯇꯧ ꯂꯩꯔꯗꯤ ꯇꯣꯛꯇꯣꯔꯤꯕꯅꯦ ꯑꯩꯅ
ꯑꯟꯑꯣꯗꯤꯕꯜ ꯑ
ꯑꯩ ꯐꯣꯟꯁꯤꯅ ꯌꯥꯗ꯭ꯔꯕ꯭ꯔꯥ ꯍꯥꯏꯗꯅ ꯑꯩ ꯇꯦ ꯑꯃꯛ ꯑꯣꯐ ꯇꯧꯔ ꯑꯣꯟ ꯇꯧꯔꯤꯅꯦꯕ
ꯀꯩꯅꯣ ꯇꯧꯕ꯭ꯔꯕ ꯑ ꯑꯇꯣꯞꯄꯒ ꯁꯥꯟꯅꯕꯗ ꯇꯧꯕ꯭ꯔꯕ ꯇꯥꯕ꯭ꯔꯣ
ꯅꯪ ꯅꯍꯥꯟꯃꯨꯛ ꯏꯕꯥꯅꯤ ꯋꯥꯏ ꯁꯥꯟꯅꯒ꯭ꯔ ꯃꯇꯨꯡꯗ ꯀꯅꯥꯝ ꯁꯥꯟꯅꯗ꯭ꯔꯕ
ꯁꯥꯟꯅꯗ꯭ꯔꯦ ꯁꯥꯟꯅꯗ꯭ꯔꯦ ꯅꯪ ꯈꯇꯅꯦ ꯑꯩ ꯁꯥꯟꯅꯅꯤꯡꯉꯥꯏ ꯂꯩꯔꯤꯁꯦ ꯀꯅꯥ ꯁꯥꯟꯅꯕ ꯂꯩꯔꯤꯒꯦ ꯑꯩꯕꯨ
ꯑꯃꯥ ꯎꯝ ꯃꯣꯅꯤ ꯀꯥ ꯑꯃꯗꯣ
ꯑꯥ ꯑꯣ ꯀꯅꯥ ꯀꯅꯥ ꯁꯥꯟꯅꯩꯕ
ꯏꯕꯥꯅꯤꯁꯦ ꯅꯪ ꯉꯟꯇꯥꯗ ꯇꯧꯔꯒ ꯏꯕꯥꯅꯤꯅ ꯇꯤꯠ ꯇꯤꯠ ꯇꯧ ꯂꯩ ꯑꯩꯕꯣꯛꯇ ꯍꯥꯏ ꯍꯥꯏꯅ ꯂꯨꯄꯥ ꯑ ꯐꯣꯟ ꯋꯥꯔꯤ ꯁꯥꯟꯅꯕꯒꯤꯗꯤꯅꯦ ꯂꯨꯄꯥ ꯆꯅꯤ ꯃꯌꯥ ꯆꯪꯉꯛꯑꯦꯕꯀꯣ ꯃꯇꯦꯛ ꯃꯇꯦꯛ ꯇꯧꯔꯒ ꯁꯨꯃꯥꯏꯅ ꯑꯗꯨꯝ ꯄꯠ ꯄꯠ ꯇꯠꯂꯒ ꯇꯧꯕꯁꯤꯗ ꯃꯔꯛꯇ ꯑꯗꯨꯝ ꯃꯨꯊꯠꯂꯦꯗꯅ ꯑꯗꯨ
ꯅꯦꯟ-
ꯑꯗꯨꯒꯤ ꯑꯗꯨꯝ ꯑꯗꯨꯃꯥꯏꯅ ꯄꯩꯁꯥꯗꯣ ꯈꯔꯗꯤ ꯆꯪꯉꯛꯑꯦꯕ
ꯃꯥ ꯀꯅꯥ ꯁꯥꯟꯅꯩ ꯍꯥꯏꯒꯦ
ꯑꯗꯣ ꯅꯣꯏ ꯏꯅꯥꯎꯄꯤꯗꯣ ꯑꯗꯨꯁꯨ ꯍꯥꯞꯆꯤꯜꯂꯅ ꯕꯥꯅꯤ ꯋꯥꯔꯤꯗꯣ ꯑꯗꯨꯝ ꯁꯥꯟꯅꯧꯑꯣ ꯑꯗꯨꯝ ꯑꯗ ꯅꯣꯏ ꯑꯗꯥꯏ ꯈꯪꯅꯕ ꯃꯤ ꯑꯗꯨꯝ ꯑꯃꯅꯤ ꯍꯥꯞꯆꯜꯂꯣ ꯑꯗꯨ ꯋꯥꯔꯤꯗꯨꯝ ꯁꯥꯟꯅꯧ ꯄꯩꯁꯥꯗꯣ ꯌꯥꯝ ꯅꯨꯡꯉꯥꯏꯌꯦ ꯍꯥꯏꯕ ꯃꯤ ꯄꯩꯁꯥ ꯌꯥꯝ ꯌꯥꯝ ꯆꯪꯅꯩꯌꯦꯝꯅꯦ
ꯋꯥ
ꯑꯩꯒꯤꯁꯤꯅ ꯑꯗꯨꯝ ꯇꯦꯡ ꯇꯦꯡ ꯇꯦꯡ ꯇꯧ ꯂꯩ ꯍꯥꯏꯕ
ꯇꯥꯕ꯭ꯔꯣ
ꯅꯪꯅ ꯉꯥꯡꯉꯛꯄ ꯋꯥꯖꯦ ꯑꯍꯧꯕꯗꯣ ꯇꯥꯔꯒ ꯃꯈꯥ ꯇꯥꯕꯗꯨꯗꯤ ꯇꯦꯡ ꯍꯥꯏꯗꯣꯏꯕ ꯅꯪꯅ ꯇꯥꯕ꯭ꯔꯣ ꯍꯥꯏꯔꯁꯨꯀꯣ ꯇꯥ ꯍꯥꯏꯔꯝꯃꯒ ꯇꯦꯡ ꯇꯧꯔꯛꯀꯗꯣꯏꯕ
ꯐꯖꯗꯦꯍ ꯑꯩꯒ ꯁꯥꯟꯅꯕ ꯈꯣꯠꯇꯔ ꯑꯇꯣꯞꯄ ꯁꯥꯟꯅꯥꯝꯕꯁꯨ ꯇꯧꯕ꯭ꯔꯕ
ꯑꯦ ꯑꯗꯣ ꯑꯩ ꯀꯩꯅꯣ ꯑꯩꯈꯣꯏꯗꯣ ꯀꯩꯅꯣ ꯆꯠꯁꯦꯕꯀꯣ ꯆꯩꯔꯥꯎ ꯆꯤꯡ ꯀꯥꯕꯒꯤꯗꯣ ꯊꯥꯡꯃꯩꯕꯟꯒꯤ ꯑꯗꯨ ꯗꯦꯠ ꯇ꯭ꯋꯦꯟꯇꯤ ꯁꯤꯛꯁ ꯑ ꯇ꯭ꯋꯦꯟꯇꯤ ꯁꯚꯦꯟ ꯑꯗꯨꯃꯥꯏꯅ ꯆꯠꯁꯤꯀꯣ ꯍꯥꯏꯗꯤ ꯑꯦꯛꯖꯥꯝ ꯀꯩꯀꯥ ꯂꯣꯏꯅꯔꯒ ꯑꯃ ꯑꯃ ꯂꯣꯏꯅ ꯂꯣꯏꯅꯔꯒ ꯇꯥꯏꯃꯤꯡꯗꯣ
ꯇꯥꯕꯔꯣ ꯑꯣ
ꯑꯗꯣ ꯃꯇꯝꯗꯣ ꯅꯛꯁꯜꯂꯛꯄ ꯐꯒꯅꯦ ꯇꯥꯕ꯭ꯔꯥ
ꯇꯥꯏꯌꯦꯦꯕꯨꯗꯤ
ꯃꯇꯝꯗꯣ ꯅꯛꯁꯜꯂꯛꯄꯒ ꯍꯥꯏꯔꯛꯀꯦꯕꯀꯣ ꯑꯗꯨ ꯗꯦꯠꯇꯣ ꯅꯪꯁꯨ ꯍꯥꯏꯐꯦꯠ ꯌꯦꯡꯉꯛꯑꯣ ꯒꯤ ꯃꯃꯥꯡ ꯑꯗꯨꯅꯦ ꯑꯩꯈꯣꯏ ꯇꯥꯡ ꯀꯨꯟꯃꯔꯤꯒꯤꯁꯦ ꯂꯣꯏꯕꯒꯅꯦ ꯑꯩꯗꯣ ꯂꯥꯛꯀꯦꯕ ꯀꯩꯅꯣꯗ ꯆꯠꯄꯗꯣ ꯑꯟꯗ꯭ꯔꯣꯗ ꯆꯠꯄꯗꯣ ꯆꯠꯂꯨꯔꯁꯦꯕ
ꯑꯃꯨꯛꯀꯥꯍꯜꯂꯣ ꯑꯃꯨꯛꯀꯥꯍꯜꯂꯣ
ꯑꯗꯨꯋꯥꯏ ꯅꯪ ꯑꯗꯨꯋꯥꯏꯒꯤ ꯑꯃꯗꯨꯁꯨ ꯃꯤꯡ ꯆꯞ ꯃꯥꯟꯅꯕꯤꯗꯨꯁꯨ ꯄꯨꯔꯒ ꯂꯥꯛꯄ꯭ꯔꯥ ꯀꯩꯅꯣ ꯑꯁꯨꯃꯥꯏꯅ ꯊꯕꯛꯇꯤ ꯆꯤꯜꯂꯝꯅꯤ ꯇꯣꯃ ꯃꯤ ꯀꯅꯥꯝ ꯌꯥꯎꯗꯕꯤꯗꯅꯦ ꯑꯩꯈꯣꯏ ꯑꯅꯤ ꯑꯍꯨꯝ ꯆꯠꯂꯨꯔꯁꯦ
ꯃꯤ ꯁꯨꯝꯍꯧ ꯂꯩꯗꯅ ꯀꯩꯝ ꯀꯥꯟꯗꯔꯦ
ꯇꯥꯔꯔꯕꯣ
ꯁꯨꯝ ꯐꯝꯃꯕꯅꯤꯅ ꯍꯤꯗꯥꯛ ꯃꯃꯤꯡ ꯀꯩꯀꯥꯁꯦ ꯐꯖꯅ ꯈꯪꯉꯦ
ꯐꯖꯅ ꯈꯪꯉꯦ ꯑꯗꯨꯕꯨ ꯅꯪꯒꯒ ꯁꯨꯡ ꯇꯥꯟ ꯇꯥꯟꯅꯗ꯭ꯔꯦ ꯍꯥꯏꯕꯅꯦꯃꯦ ꯀꯩꯗꯧꯔꯦ ꯍꯥꯏꯕꯅꯣ
ꯑꯗꯨ ꯐꯝꯕꯒꯤꯗꯣ ꯊꯥꯡꯉꯩꯁꯤꯡꯅ ꯇꯝꯁꯤꯜꯂꯁꯦ ꯍꯥꯏꯕ꯭ꯔꯣ ꯑꯃꯨꯛ ꯆꯍꯤ ꯈꯔ ꯆꯪꯉꯁꯨ ꯆꯪꯅ
ꯑꯩꯗꯤ ꯈꯜꯂꯝꯃꯤꯅꯦꯗꯣ
ꯅꯪ ꯃꯈꯥꯗ ꯂꯧꯊꯔ ꯐꯝꯃꯁꯨ ꯌꯥꯕ
ꯑꯗꯨꯗꯣꯅꯦ
ꯑꯗꯨꯝ ꯑꯗꯨꯝꯕꯒꯤ ꯗꯨꯀꯥꯟꯗ ꯐꯝꯕꯗꯣ ꯑꯗꯨꯝ ꯄꯩꯁꯥ ꯌꯥꯝ ꯆꯥꯎꯕ ꯃꯥꯜꯂꯦꯕ
ꯊꯝꯕꯒꯤ ꯈꯛ ꯅꯠꯇꯅꯅꯦ ꯁꯥꯔꯇꯤꯐꯤꯀꯦꯠꯇꯣ ꯀꯥꯟꯅꯗꯣꯏꯕ
ꯆꯍꯤ ꯇꯔꯨꯛ ꯍꯥꯏꯕ꯭ꯔꯥ ꯀꯩꯅꯣ ꯃꯉꯥ ꯍꯥꯏꯕ꯭ꯔꯥ ꯀꯩꯅꯣ ꯇꯝꯃꯦ ꯍꯥꯏꯕꯅꯦ ꯐꯝꯃꯁꯤꯔ ꯑꯗꯨꯃꯥꯏꯅ ꯑꯃꯣ
ꯌꯥꯑꯌꯦ
ꯀ
ꯃꯣꯅꯤꯀꯥꯗꯨꯅ ꯀꯅꯥꯒ ꯁꯥꯟꯅꯅꯣꯕ
ꯑ ꯆꯤꯡ ꯀꯥꯕꯗꯣ ꯆꯠꯂꯗꯤ ꯅꯣꯏ ꯏꯆꯟꯁꯨ ꯄꯨꯔꯛꯀꯗ꯭ꯔꯥ ꯀꯃꯥꯏꯅ ꯇꯧꯅꯤ
ꯄꯨꯔꯛꯇꯣꯏꯅꯤ
ꯑꯁ ꯐꯣꯟꯁꯤꯁꯨ ꯒ꯭ꯌꯥꯟ ꯃꯦꯟ ꯇꯥꯗ꯭ꯔꯦꯗ ꯇꯧꯔꯤꯁꯦ ꯑꯩ ꯀꯩꯗꯧꯔ ꯌꯥꯍꯟꯗꯣꯏꯅꯣ ꯈꯪꯗꯣꯏꯅꯦ ꯁꯤꯕꯣ
ꯑꯩꯒꯤꯗ ꯁꯣꯏꯕ ꯑꯣꯏꯔꯝꯒꯅꯦꯕ ꯑꯩ ꯅꯣꯡꯉꯥꯟꯗꯤꯩ ꯋꯥꯔꯤ ꯁꯥꯟꯅꯗꯦꯕ ꯀꯃꯥꯏꯅ ꯇꯧꯋꯤ ꯅꯣꯏ ꯒ꯭ꯌꯥꯟ ꯇꯥꯗꯤ
ꯌꯥ ꯇꯥꯗ ꯑꯦ ꯑꯗꯨꯒꯅꯦ ꯀꯩꯅꯣ ꯑꯗꯨꯗꯤ ꯇꯥꯡ ꯃꯔꯤꯒꯤꯗ ꯑꯗꯨꯗꯤ ꯀꯃꯥꯏꯅ ꯇꯧꯁꯤꯒꯦ
ꯇꯥꯡ ꯃꯔꯤꯒꯤ ꯇꯥꯡ ꯃꯔꯤꯒꯤꯗꯨꯅꯦ ꯑꯩꯁꯨ ꯍꯥꯏꯒꯦ ꯇꯧꯔꯝꯃꯤꯁꯦ
ꯇꯥꯏꯃꯤꯡꯗꯣ ꯊꯦꯡꯉꯒꯁꯨꯅꯦꯀꯣ ꯀꯩꯅꯣꯒꯤꯗꯨꯗ ꯎꯝ ꯑꯩꯅ ꯃꯣꯅꯤꯀꯥ ꯑꯃꯗꯨꯗ ꯍꯥꯏꯕꯅꯦꯕ ꯃꯥꯅ ꯇꯥꯏꯃꯤꯡꯗꯨ ꯊꯦꯡꯉꯒꯗꯤ ꯃꯣꯏꯗ ꯆꯪꯉꯛꯑꯣ ꯀꯥꯏ ꯍꯥꯏ ꯑꯗꯨ ꯀꯃꯥꯏꯅ ꯇꯧꯁꯤꯒꯦ
ꯀꯏꯌꯦꯦ
ꯅꯪꯗꯣ ꯌꯥꯕꯨ ꯌꯥꯗꯣꯔꯤꯕ꯭ꯔꯣ ꯀꯝꯗꯧ ꯀꯅꯣ
ꯑꯗꯨꯅꯤ ꯈꯟꯅꯅꯤꯡꯉꯤꯁꯦ ꯑꯩꯅ ꯀꯃꯥꯏꯅ ꯍꯥꯏꯖꯒꯦꯅ
ꯗꯣꯔꯤꯕꯅꯤ ꯀꯧꯕ ꯁꯛꯇꯣꯔꯤꯕ ꯃꯌꯥꯝꯗꯣ
ꯃꯥꯅꯦ
ꯑꯗ ꯑꯩ ꯉꯁꯥꯏ ꯃꯣꯏꯒꯤ ꯑ ꯆꯪꯕꯒꯤꯗꯣ ꯌꯦꯡꯉꯦꯕꯀꯣ ꯀꯦꯞꯇꯣ ꯑꯗꯣ ꯉꯟꯅ ꯆꯪꯕꯒꯤꯗꯤ ꯍꯥꯏꯗꯤ ꯍꯥꯟꯅ ꯀꯛꯑꯒꯗꯤ ꯋꯥꯠꯂꯤꯉꯩꯗ ꯀꯒꯗꯤ ꯆꯍꯨꯝ ꯌꯥꯡꯈꯩ ꯑꯣꯏ ꯑꯗꯨꯒ ꯈꯨꯗꯛꯇ ꯉꯥꯏꯔꯒꯛ ꯂꯄꯗꯨꯗꯤ ꯂꯨꯄꯥ ꯆꯥꯝꯃꯔꯤ ꯑꯣꯏꯌꯦꯕ ꯑꯁꯅ ꯄꯩꯁꯥꯗꯨꯁꯨ ꯈꯜꯂꯤꯕꯅꯤ
ꯆꯍꯨꯝꯅꯦ ꯍꯥꯏꯗꯥꯏꯅꯦ ꯑꯣꯏꯗ꯭ꯔꯕ
ꯍꯥꯥ
ꯆꯍꯨꯝꯅꯦ ꯍꯥꯏꯗꯥꯏꯅꯦꯕ
ꯈꯨꯗꯛꯇ ꯀꯛꯄꯗꯨꯅꯗꯤꯀꯣ ꯊꯕꯛꯁꯦ ꯀꯩꯅꯣꯗꯤ ꯇꯧꯗꯣꯏꯕ ꯆꯞꯇꯤ ꯆꯥꯅ ꯊꯣꯛꯇꯣꯏꯕ ꯍꯥꯏꯗꯤ ꯃꯣꯏꯗꯣ ꯀꯩ ꯍꯥꯏꯅꯤ ꯌꯩꯊꯣꯛꯑꯦꯕꯨ ꯍꯥꯏꯔꯁꯨ ꯌꯩꯊꯣꯛꯇꯦꯕꯨ ꯍꯥꯏꯔꯁꯨ ꯈꯨꯗꯛꯇ ꯂꯦꯞꯄꯗꯨꯅꯗꯤ ꯐꯩꯌꯦꯕꯀꯣ ꯑꯗꯣ ꯈꯨꯗ ꯁꯂꯕꯁꯅꯥꯃꯣ ꯃꯤ ꯖꯦ ꯌꯥꯝꯅ ꯏꯟꯅꯗꯣꯏꯕ ꯑꯃꯨꯛ
ꯃꯥꯅ
ꯀꯔꯤꯛ ꯀꯔꯤꯛꯇ ꯂꯥꯑꯣ ꯅꯅꯤ
ꯄꯨꯔꯛꯑꯅꯤ ꯏꯟꯅꯗꯣꯏꯁꯦ ꯈꯖꯤꯛ ꯈꯔ ꯈꯅꯁꯤ
ꯑꯩꯈꯣꯏ ꯏꯔꯥꯡ ꯐꯠꯇꯕꯅꯤꯅ ꯃꯤꯁꯨ ꯂꯣꯏꯅ ꯈꯡꯅꯕꯒꯤ ꯀꯔꯤꯛ ꯀꯔꯤꯛꯇ ꯂꯥꯑꯣ
ꯍꯌꯦꯡ ꯈꯟꯅꯔꯁꯦ ꯑꯗꯨ ꯍꯌꯦꯡ ꯀꯥꯟꯅꯕꯅ ꯐꯗꯧ ꯃꯥꯂꯦ
ꯃꯊꯡ
ꯃꯃꯥꯡꯒꯤ ꯑꯗꯨꯃꯥꯏꯅ ꯅꯣꯏ ꯏꯆꯟꯁꯦ ꯐꯣꯟ ꯑꯗꯨꯝ ꯇꯧꯔꯛꯀꯗꯣꯏꯔꯕ ꯆꯜꯂꯒꯗꯤ
ꯇꯧꯗꯦꯝ
ꯍꯨꯝ ꯍꯨꯝ
ꯃꯣꯏ ꯁꯛꯀꯗꯧꯕ ꯀꯥꯡꯒꯨ ꯃꯌꯥꯝꯗꯨꯒꯤ ꯑꯩꯁꯦ ꯉꯁꯥꯏ ꯍꯥꯏꯐꯦꯠ ꯌꯦꯡꯉꯝꯕꯅꯦꯕꯀꯣ ꯂꯣꯏ ꯀꯩꯅꯣ ꯇꯧꯅꯤꯕ ꯅꯨꯡꯉꯥꯏꯅꯤꯕ ꯑ ꯃꯣꯏ ꯃꯈꯜ ꯇꯔꯨꯛꯅꯦꯕ ꯁꯛꯇꯣꯏꯁꯦ
ꯑꯃꯨꯛ ꯇꯧꯔꯛꯀꯦꯀꯣꯨꯝ ꯇꯥꯔꯦ
ꯏꯁꯩꯁꯨ ꯑꯅꯩꯕ ꯉꯥꯛꯇ